ꯍꯜꯂꯣ ꯑ꯭ꯁ ꯑꯩꯗꯤ ꯀꯃꯥꯏ ꯋꯥꯔꯤ ꯁꯥꯟꯅꯗꯣꯏꯕꯁꯤꯗꯤ ꯇꯥꯗꯦ
ꯀꯩꯗꯧꯒꯦ
ꯌꯥꯝ ꯄꯤꯛꯅ ꯇꯥꯏ ꯑꯗꯨ ꯑꯣꯏꯔꯁꯨ ꯌꯥꯔꯦ ꯁꯥꯔ ꯌꯥꯅ ꯌꯥꯅꯕ
ꯌꯥꯅ ꯌꯥꯅꯕ ꯀꯥꯏ
ꯂꯥꯎ ꯁ꯭ꯄꯤꯀ꯭ꯔ ꯊꯥꯕ꯭ꯔꯣ ꯀꯩꯅꯣ ꯑꯩ ꯃꯈꯣꯟꯗꯣ ꯍꯜꯂꯛꯑꯦ
ꯑꯣ ꯑꯩ ꯅꯥꯀꯣꯡ ꯀꯩꯅꯣ ꯇꯧꯕꯩ ꯑꯣꯏꯔꯝꯅꯤ
ꯀꯔꯤ
ꯏꯀꯣ ꯆꯠꯄꯤꯗꯨ ꯅꯥꯀꯣꯡꯗ ꯐꯣꯟ ꯊꯝꯖꯤꯜꯂꯒ ꯎꯝ ꯃꯥ ꯅꯍꯥꯟꯁꯨ
ꯅꯥꯀꯣꯡꯗ ꯐꯣꯟ ꯊꯝꯖꯤꯜꯂ ꯀꯅꯥꯅ ꯏꯀꯣ ꯆꯠꯅꯒꯦ ꯑꯩꯁꯨ ꯐꯣꯟꯁꯦ ꯅꯥꯀꯣꯡꯗꯅꯦ ꯍꯥꯞꯄꯤꯁꯦ
ꯑꯗꯨꯅꯦ ꯑꯩꯅ ꯉꯛꯏꯁꯦ ꯑꯩꯒꯤ ꯅꯥꯀꯣꯡꯁꯦ ꯀꯩꯅꯣ ꯇꯧꯋꯦ ꯁꯨꯔꯨꯡꯒꯤ ꯇꯥꯏꯞꯇ ꯇꯧꯕꯩ ꯇꯥꯏꯞꯇ ꯏꯀꯣ ꯆꯠꯂꯤ ꯑ꯭ꯁ ꯇꯥꯅꯤꯡꯗꯦꯗ ꯄꯛꯇꯕꯗꯨ ꯇꯧꯅꯨꯗ ꯅꯠꯇꯦ ꯑꯗꯨꯃꯥꯏꯅ ꯍꯥꯏꯅꯤ ꯑꯩ ꯃꯃꯥꯡꯗ ꯋꯥꯔꯤ ꯁꯥꯟꯅꯕ ꯀꯥꯟꯗꯁꯨ ꯁꯨꯃꯥꯏꯅ ꯆꯠꯂꯦꯌꯦ ꯏꯃꯥꯟꯅꯕꯗ ꯋꯥꯔꯤ ꯁꯥꯟꯅꯕ ꯑꯗꯨꯗ
ꯉꯥꯡꯉꯤꯁꯦ ꯌꯦꯡꯉꯣ ꯇꯣ ꯍꯧꯖꯤꯛ ꯅꯪ ꯁꯣꯏꯈꯤꯕꯗꯣ ꯃꯈꯣꯟ ꯍꯧꯔꯤꯗꯨ ꯌꯦꯡꯉꯣ ꯅꯪꯅ ꯇꯞꯅ ꯉꯥꯡꯕꯩꯅꯦ ꯇꯞꯅ ꯇꯥꯏꯁꯦ
ꯀꯔꯝ ꯀꯥꯟꯗꯅꯣ ꯍꯧꯖꯤꯛ ꯂꯣ
ꯍꯣꯏ
ꯁꯤ ꯌꯥꯔꯕꯣ
ꯌꯥꯔ
ꯑꯗꯨꯗꯤ ꯑꯩꯅ ꯇꯞꯅ ꯉꯥꯡꯕꯩ ꯑꯣꯏꯔ ꯃꯥꯜꯂꯦꯍꯦ ꯅꯨꯡꯗꯥꯡ ꯑꯣꯏꯔꯦꯅ ꯑꯩ ꯈꯤꯇꯪ ꯇꯞꯅ ꯉꯥꯡꯉꯕ ꯑꯗꯨꯗꯅꯤ
ꯐꯣꯟ ꯑꯍꯣꯡꯕ ꯑꯃ ꯄꯥꯏꯁꯜꯂꯒ ꯇꯞꯅꯉꯥꯡꯉ ꯇꯥꯔꯅꯤ
ꯑꯁ ꯐꯖꯗꯦꯍꯦ ꯅꯪꯁꯨ ꯍꯣꯏ ꯆꯨꯝꯃꯦ ꯆꯨꯝꯃꯦ
ꯀꯥꯡ ꯀꯨꯏꯗ꯭ꯔꯦ ꯀꯩ ꯀꯩ ꯄ꯭ꯂꯥꯟ ꯂꯩꯒꯦ
ꯀꯥꯡꯁꯦ ꯑꯩ ꯁꯤ ꯋꯥꯔꯤꯁꯦ ꯑꯩꯁꯨ ꯅꯪꯉꯣꯟꯗ ꯍꯧꯗꯣꯛꯀꯦ ꯇꯧꯔꯝꯃꯤꯅꯤꯅꯦ
ꯑꯩꯒꯤ ꯃꯈꯣꯟꯗꯣ ꯍꯜꯂꯛꯑꯦ ꯌꯥꯝ ꯅꯨꯡꯉꯥꯏꯇꯦꯕꯨ
ꯁꯤ ꯍꯜꯂꯛꯏꯕ꯭ꯔꯥ
ꯍꯜꯂꯛꯏ
ꯀꯩꯒꯤꯅꯣ ꯀꯃꯥꯏꯅ ꯍꯜꯂꯛꯏꯅꯣ ꯑꯩ
ꯏꯀꯣ ꯏꯀꯣ ꯏꯀꯣ ꯏꯀꯣ ꯇꯧꯂꯦꯔꯦ ꯏꯀꯣ ꯏꯀꯣ ꯆꯠꯂꯤ ꯈꯖꯤꯛ ꯈꯖꯤꯛ
ꯐꯔꯕ
ꯏꯀꯣ
ꯁꯤ ꯂꯥꯁ ꯕꯣꯂꯨꯝꯅꯦ ꯁꯤ ꯁꯤ ꯂꯥꯁ ꯕꯣꯂꯨꯝꯅꯦ
ꯑꯗꯨꯝ ꯆꯠꯂꯤ ꯎꯄꯥꯏ ꯂꯩꯇꯦ ꯑꯗꯣ ꯈꯔꯗꯤ ꯐꯔꯦ ꯍꯥꯏꯗꯤ ꯇꯥꯔꯁꯨ ꯆꯞ ꯆꯥꯅꯗꯤ ꯊꯣꯛꯂꯛꯇ꯭ꯔꯦꯕ
ꯑꯥ ꯌꯥꯔꯕ
ꯎꯝ
ꯑ ꯀꯥꯡꯁꯦ ꯎꯝ ꯀꯥꯡꯁꯦ ꯀꯩ ꯅꯨꯃꯤꯠꯇ ꯇꯥꯒꯦ
ꯈꯪꯗꯦꯗ ꯑꯩꯁꯨ
ꯍꯟꯗꯛ ꯊꯥꯕꯨꯗꯤ ꯑꯣꯏꯔꯝꯅꯤ ꯀꯤꯍꯣꯝ ꯆꯥꯎꯁꯦꯅ ꯑꯩꯅ ꯅꯪ ꯅꯤꯡꯁꯤꯡꯉꯛꯑꯝꯕꯅꯤꯅꯦ
ꯎ ꯀꯤꯍꯣꯝ ꯆꯥꯐꯝꯁꯦ ꯁꯔꯝ ꯆꯤꯡ ꯁꯔꯝ ꯆꯤꯡ ꯍꯥꯏꯁꯦ ꯈꯪꯕ꯭ꯔꯥ
ꯈꯪ ꯈꯪꯗꯦ ꯑꯗꯨ ꯀꯣꯟꯅ ꯀꯣꯟꯅ ꯀꯩꯅꯣ ꯇꯧꯔꯁꯦ ꯑꯥ ꯃꯐꯝꯗꯣ ꯅꯪ ꯂꯥꯛꯑꯀꯥꯟꯗ ꯑꯣꯏꯅ ꯊꯤꯔꯨꯔꯁꯦ
ꯍꯧꯖꯤꯛꯀꯥꯟ ꯌꯥꯝ ꯐꯦꯃꯁ ꯑꯣꯏꯕ ꯃꯐꯝꯈꯩ ꯍꯥꯏꯇꯥꯔꯦ
ꯑꯣ
ꯑꯗꯨꯒ ꯍꯥꯏꯗꯤ ꯍꯧꯖꯤꯛꯀꯥꯟ ꯈꯛꯇ ꯅꯠꯇꯦꯗ ꯑꯦꯕ꯭ꯔꯤ ꯏꯌꯥꯔꯅꯤꯗ ꯃꯅꯤꯄꯨꯔꯒꯤ ꯀꯩ ꯍꯥꯏꯅꯤ ꯀꯩꯅꯣꯅꯤꯗ ꯇꯨꯔꯤꯁ ꯏꯁꯄꯣꯠꯀꯨꯝꯕꯅꯤ ꯀꯥꯡ ꯈꯨꯗꯤꯡꯒꯤ
ꯑꯣ ꯀꯌꯥꯝ ꯂꯥꯛꯀꯦ ꯍꯥꯏꯗꯤ ꯄꯨꯡ ꯀꯌꯥꯃꯨꯛ ꯑꯣꯏꯒꯦ ꯅꯣꯏ ꯌꯨꯝꯝꯗꯒꯤ
ꯎꯝ ꯊꯧꯕꯥꯜ ꯂꯣꯝꯅꯦ ꯍꯥꯏꯗꯤ ꯑꯅꯝꯕ ꯃꯤꯅ ꯆꯥꯅꯩꯁꯦ ꯀꯩꯅꯣꯗ ꯑꯃꯝ ꯆꯥꯅꯔꯦꯗꯅ ꯎ ꯀꯩꯕ ꯁꯉꯥꯏ ꯊꯦꯜ ꯍꯥꯏꯕ꯭ꯔꯥ ꯑꯥ ꯁꯉꯥꯏꯊꯦꯜꯒꯤ ꯀꯤꯍꯣꯝ ꯆꯥꯕꯝ ꯂꯩ ꯔꯦ ꯑꯗꯒꯤꯗꯤ ꯁꯔꯝ ꯆꯤꯡ ꯎꯝ ꯀꯤꯌꯣꯝ ꯆꯥꯐꯝ ꯂꯩꯔꯦ ꯑꯟꯗ꯭ꯔꯣꯗ ꯀꯤꯌꯣꯝ ꯆꯥꯐꯝ ꯂꯩꯔꯦꯀꯣ
ꯎꯝ
ꯑꯗꯒꯤꯗꯤ ꯑꯇꯣꯞꯄꯗꯅ ꯆꯤꯡ ꯂꯣꯝ ꯀꯩ ꯑꯣꯏ ꯑꯁꯣꯝ ꯄꯂꯦꯛ ꯆꯤꯡ ꯃꯊꯛ ꯑꯣꯏꯈ꯭ꯔꯦꯕ ꯑꯇꯩꯩꯅ ꯑꯗꯨꯒ ꯁ꯭ꯋꯥꯏꯗ ꯂꯩꯕ ꯆꯤꯡꯈꯩꯗ ꯍꯥꯏꯔꯗꯤ ꯑꯗꯨꯒꯩꯗꯣ
ꯑꯣ ꯑꯣ
ꯑꯃ ꯃꯤ ꯀꯣꯏꯕ ꯑꯣꯏꯅꯒ ꯂꯥꯛꯑꯒ ꯑꯗꯨꯝ ꯑꯩꯈꯣꯏꯅ ꯍꯦꯛ ꯆꯠꯆꯒꯦ ꯍꯥꯏꯔꯁꯨ ꯌꯥꯕ ꯑꯗꯣ ꯑꯗꯨꯗ ꯑꯗꯨꯝ ꯆꯥꯕꯗꯣ
ꯑꯣ ꯗꯥꯏꯔꯦꯛ ꯐꯥꯝꯗ ꯑꯣ ꯀꯩꯅꯣ ꯅꯪꯅ ꯍꯦꯟꯅ ꯈꯪꯉꯕ ꯀꯩꯅꯣꯝ ꯇꯧꯔꯒ ꯂꯩꯔꯦ ꯃꯄꯥꯟꯗ ꯂꯩꯕ ꯅꯪꯅ ꯍꯦꯟꯅ
ꯊꯥꯏꯅꯗꯩ ꯃꯌꯥꯝ ꯇꯧꯅꯩꯗꯨꯗꯤ ꯑꯗꯨꯗꯨꯒꯤ ꯊꯥꯏꯅ ꯚꯥꯏꯔꯦꯜꯒ ꯃꯌꯥꯝ ꯆꯠꯂꯤꯗꯨꯗꯤ ꯑꯗꯨꯒꯤ ꯂꯝꯗꯣ ꯑꯇꯩ ꯃꯇꯝꯗꯗꯤ ꯃꯤ ꯌꯥꯝ ꯆꯠꯇꯦꯕ ꯍꯥꯏꯗꯤ ꯈꯨꯟ ꯑꯃꯒ ꯈꯨꯟ ꯑꯃꯒ ꯐꯥꯎꯅꯕ ꯂꯝ ꯃꯆꯥꯅꯦꯕ ꯑꯗꯨꯒ ꯀꯤꯍꯣꯝ ꯆꯥꯕ ꯃꯇꯝꯗꯨꯗꯤ ꯀ꯭ꯌꯨꯒ ꯂꯦꯞꯄꯦ ꯆꯤꯡ ꯆꯤꯡꯌꯥꯗꯣ ꯍꯥꯏꯗꯤ ꯆꯤꯡꯈꯣꯡꯅꯦꯕꯀꯣ ꯂꯝꯕꯦꯟꯁꯤꯅ ꯑꯗꯨꯒ ꯁꯔꯝ ꯆꯤꯡ ꯍꯥꯏ ꯆꯤꯡꯁꯤ ꯃꯊꯛꯇ ꯊꯥꯔꯤꯅꯦꯕ ꯄꯣꯠꯁꯤꯅ ꯑꯗꯨꯗꯨꯅ ꯆꯥꯕꯒꯤ ꯈꯣꯠꯄꯒꯤ ꯇꯧꯕꯁꯤ ꯆꯤꯡꯗꯨ ꯊꯝꯃꯒ ꯇꯧꯔ ꯀꯥꯈꯠꯂꯤꯅꯤꯗꯅ ꯑꯗꯨꯏ ꯄꯔꯦꯡ ꯐꯅꯌꯥꯝ ꯁꯥꯡꯕ
ꯑꯥ ꯎꯝ ꯀꯩꯅꯣ ꯅꯨꯃꯤꯠꯇꯨꯒꯤ ꯑꯣꯏꯅ ꯀꯨꯝꯍꯩ ꯑꯣꯜ ꯑꯣꯟꯕꯩ ꯋꯥꯅꯤꯅꯦ ꯅꯠꯇ꯭ꯔꯥ
ꯍꯣꯏ ꯁꯤ ꯊꯥꯁꯤꯒꯤ ꯑꯣꯏꯅ
ꯑꯥ ꯁꯤ ꯊꯥꯁꯤꯒꯤ
ꯄꯥꯟꯕꯕꯨ ꯍꯧꯅꯔꯛꯑꯗꯤ
ꯑꯥ ꯅꯪ ꯑꯗꯨꯃꯥꯏꯅ ꯆꯠꯂꯒ ꯍꯦꯛꯑꯒ ꯆꯥꯕꯗꯤ ꯌꯥꯎꯈ꯭ꯔꯕꯣ
ꯌꯥꯎꯗ꯭ꯔꯤꯗ
ꯌꯥꯎꯗ꯭ꯔꯤ ꯆꯥꯅꯤꯡꯗ꯭ꯔꯥꯕ
ꯎꯝ ꯑꯩꯗꯤ ꯃꯄꯨꯝ ꯑꯃ ꯏꯇꯣꯝꯇ ꯆꯥꯅꯤꯡꯉꯦ ꯔꯥꯎꯟ ꯑꯣꯏꯅ ꯈꯣꯛꯑꯒ
ꯎꯝ ꯅꯪꯒꯤ ꯅꯪꯒꯤ ꯍꯧꯅꯕꯤ ꯑꯥ ꯆꯣꯞꯁ꯭ꯇꯤꯛꯅ ꯊꯤꯟꯖꯜꯂꯒ ꯇꯧꯕꯗꯣ
ꯎꯝ
ꯃꯣꯏ ꯈꯨꯌꯣꯟ ꯑꯃ ꯇꯧꯕꯅꯦ ꯍꯥꯏꯕ ꯁꯨꯃꯥꯏꯅ ꯇꯧꯔ ꯃꯀꯨꯗꯨꯗꯣ ꯈꯣꯛꯇꯣꯛꯑꯒ ꯃꯛ ꯈꯣꯛꯇ ꯈꯇꯪ ꯍꯥꯞꯄꯒ ꯄꯤꯔꯛꯄꯗꯣ
ꯃꯈꯣꯛꯇꯨꯗ ꯑꯣꯏꯅ ꯄꯥꯏꯔ ꯆꯥꯅꯕ ꯎꯝ ꯑꯗꯣ ꯑꯩꯗꯤ ꯃꯆꯦꯠ ꯑꯃ ꯆꯥꯔꯀꯥꯟꯗ ꯌꯥ ꯌꯥꯝ ꯀꯨꯝꯃꯦ ꯅꯪꯅ ꯃꯄꯨꯝ ꯑꯃ ꯆꯥꯏꯗꯨꯅꯦ ꯑꯩꯅ ꯉꯛꯏꯁꯦ
ꯊꯨꯝ ꯃꯣꯔꯣꯛ ꯍꯥꯞꯄꯤꯗꯨꯗꯤ
ꯊꯨꯝ ꯃꯣꯔꯣꯛ ꯍꯥꯞꯄꯦ ꯍꯥꯞꯄꯕꯨꯗꯤ ꯍꯥꯞꯄꯦ ꯑꯗꯨ ꯂꯩꯗ ꯀꯩꯅꯣꯝꯃ ꯃꯥꯒꯤ ꯎꯝ
ꯎꯝ ꯀꯌꯥꯝ ꯆꯥꯥꯁꯜꯂꯛꯗꯤ ꯇꯧꯕꯅꯦ ꯂꯩꯗ
ꯍꯣꯏ ꯑꯗꯣ ꯑꯩꯗꯤ ꯈꯤꯇꯪ ꯆꯥꯔꯀꯥꯟꯗ ꯑꯗꯥꯏꯅ ꯇꯧꯔꯛꯑꯦꯕ ꯆꯤꯡ ꯆꯤꯡ ꯂꯥꯎꯕꯗꯣ
ꯑꯗꯨꯝ ꯇꯧꯋꯦ ꯆꯥꯁꯨ ꯑꯗꯨꯝ ꯆꯥꯏ
ꯑꯦ ꯑꯗꯨꯅꯦ ꯉꯝꯃꯦ ꯍꯥꯏꯁꯦ
ꯍꯦꯛꯇ ꯑꯗꯨ ꯑꯁ ꯑꯝ ꯂꯩꯗ ꯌꯥꯎꯕ ꯄ꯭ꯔꯣꯇꯤꯟꯗꯣ ꯗꯥꯏꯖꯦꯁ ꯇꯧꯔꯛꯄꯩꯅꯦ ꯍꯥꯏꯌꯦꯕꯀꯣ
ꯑꯣꯏꯔꯝꯃꯣꯏꯍꯦ
ꯍꯥꯏꯌꯦ ꯑꯗꯨꯃꯥꯏꯅ ꯑꯈꯣꯏ ꯏꯁꯥ ꯂꯩꯗ ꯌꯥꯎꯕꯗꯣ ꯁꯥꯏꯗꯠꯈ꯭ꯔꯤꯅꯦꯅ
ꯅꯠꯇꯦ
ꯅꯠꯊꯦ ꯀꯥꯏꯅ
ꯑꯗꯨ ꯅꯣꯏ ꯑꯗꯨꯔꯣꯝꯗꯗꯤ ꯀꯥꯡ ꯀꯩꯀꯥ ꯆꯤꯡꯕ ꯈꯣꯠꯄꯁꯤ ꯀꯩꯝ ꯇꯧꯗꯕ꯭ꯔꯥꯕ
ꯀꯥꯡꯁꯦ ꯁꯣꯝ ꯅꯣꯔꯠ ꯗꯦꯜꯂꯤꯗ ꯀꯌꯥ ꯇꯧꯅꯗꯦꯗ ꯀꯥꯡꯒꯤ ꯀꯨꯝꯍꯩꯁꯤꯗꯤ ꯁꯥꯎꯠ ꯗꯦꯜꯂꯤꯗ
ꯑꯥ ꯑꯣꯔꯤꯁꯥꯒꯨꯝ ꯑꯣꯔꯤꯁꯥꯗ
ꯄꯨꯔꯤ ꯍꯥꯏꯗꯣ
ꯎꯝ ꯄꯨꯔꯤꯔꯣꯝꯗ ꯌꯥꯝ ꯆꯥꯎꯅ ꯇꯧꯋꯦ ꯎꯝ ꯃꯃꯥꯡ ꯆꯍꯤ ꯑꯦ ꯃꯃꯥꯡ ꯆꯍꯤ ꯅꯠꯇꯦ
ꯆꯍꯤ ꯈꯨꯗꯤꯡꯒꯤꯁꯨ ꯃꯤ ꯁꯤꯔꯤꯕ ꯗꯨꯗꯥ
ꯍꯣꯏ ꯇꯛꯈꯥꯏꯔꯒ ꯄꯨꯔꯤꯖꯦ ꯅꯨꯡꯉꯥꯏꯕꯅꯦ ꯑꯗꯨꯝ ꯁꯥꯁꯨ ꯁꯥꯕ ꯂꯝꯃꯥꯡ ꯌꯥꯝ ꯂꯩꯕꯀꯣ ꯃꯣꯏꯁꯦ ꯁꯃꯨꯗ꯭ꯔ ꯃꯄꯥꯟꯗꯗꯤ ꯅꯨꯡꯉꯥꯏꯕꯅꯦ ꯑ ꯈꯣꯏ ꯍꯨꯖꯤꯛꯀꯥꯟꯗꯤ ꯀꯥꯡ ꯌꯥꯝ ꯆꯥꯎꯅ ꯆꯤꯡꯕꯗꯣ ꯂꯩꯀꯥꯏ ꯂꯩꯀꯥꯏꯗꯒ ꯌꯥꯝꯅ ꯀꯩꯅꯣ ꯇꯧꯕꯗꯣ ꯑ ꯃꯌꯥꯝ ꯄꯨꯜꯂ ꯄꯨꯜꯂꯒꯒ ꯆꯠꯄꯗꯣ ꯍꯣꯏ ꯆꯠꯇꯕ ꯀꯨꯏꯔꯦꯗ
ꯃꯄꯥꯟ ꯑꯝ ꯊꯣꯛꯅꯗ꯭ꯔꯝꯅꯤꯅ
ꯑꯧ ꯍꯟꯗꯛ ꯀꯩꯅꯣꯒꯤ ꯑꯁꯤꯒꯤ ꯎꯝ ꯑꯆꯧꯕ ꯑꯅꯤꯗꯣ ꯑꯗꯨ ꯈꯠꯇꯪ ꯆꯤꯡꯉꯦ ꯑꯗꯨꯗꯩꯗꯤ
ꯊꯥꯏꯒꯤ ꯃꯆꯥ ꯃꯆꯥꯗꯨꯗꯤ ꯀꯌꯥ
ꯑꯗꯨꯗꯨꯅ ꯅꯣꯏ ꯑꯗꯥꯏ ꯑꯣꯏꯕꯩꯅꯦ ꯑꯆꯧꯕꯗꯨ ꯆꯤꯡꯉ ꯂꯣꯏꯁꯤꯜꯂꯤꯗꯣ ꯑꯆꯧꯕꯗꯨ ꯅꯣꯏ ꯑꯗꯥꯏꯗ ꯆꯤꯡꯕꯒꯤ ꯑꯈꯣꯏꯔꯣꯝꯗꯗꯤ ꯑꯆꯧꯕꯗꯣ ꯌꯧꯔꯛꯇꯕꯅꯤꯅ ꯑꯩꯈꯣꯏꯔꯣꯝꯒꯤ ꯃꯆꯥ ꯃꯆꯥ ꯆꯤꯡꯉꯦ꯫ ꯀꯔꯤꯅꯣ ꯑꯦ ꯆꯤꯡꯗ꯭ꯔꯗꯤ ꯋꯥꯡꯈꯩꯗ ꯆꯤꯡꯉꯒ ꯂꯣꯏꯁꯟꯈ꯭ꯔꯒ ꯑꯇꯣꯞꯄ ꯂꯝ ꯃꯌꯥꯝꯖꯤꯗꯤ ꯀꯔꯤꯅꯣ ꯉꯥꯎꯋꯤꯅꯦ
ꯑꯩꯅ ꯎꯗꯕ ꯍꯥꯏꯇꯥꯔꯦ ꯍꯥꯏꯗꯤ
ꯎꯝ ꯅꯣꯏ ꯑꯗꯥꯏꯗꯤ ꯃꯆꯥ ꯃꯆꯥꯗꯨ ꯆꯤꯡꯕ ꯀꯩꯗꯧꯗꯣꯔꯤꯒꯦ ꯑꯆꯧꯕ ꯃꯦꯟꯗꯣ ꯆꯤꯡꯉꯕꯅꯤꯅ ꯑꯅꯤ ꯊꯣꯛꯄ ꯃꯥꯟꯅꯗ꯭ꯔꯣ ꯑꯗꯨ ꯑꯆꯧꯕ ꯗꯨꯅ ꯌꯧꯗꯕ ꯃꯌꯥꯝꯗꯨꯗꯤ ꯀꯅꯥ ꯀꯩꯗꯧꯗꯣꯏꯕꯗꯨꯗꯤ
ꯎꯝ ꯎꯝ ꯍꯣꯏꯅꯦ ꯑꯗ ꯅꯍꯥꯟꯅ ꯈꯣꯏꯗꯤ ꯈꯦꯆ꯭ꯔꯤ ꯆꯥꯕ ꯍꯧꯈ꯭ꯔꯦ ꯏꯁ ꯅꯍꯥꯟ ꯖꯇ꯭ꯔꯥꯒꯤꯅꯦꯅ
ꯀꯩꯕ
ꯏꯁ ꯅꯍꯥꯟ ꯖꯇ꯭ꯔꯥꯒꯤꯅꯦꯅ ꯈꯦꯆ꯭ꯔꯤ ꯆꯥꯕ ꯍꯧꯔꯦꯕ
ꯑꯣ
ꯅꯣꯏꯒꯤꯗꯤ ꯍꯧꯔꯕ꯭ꯔꯥ ꯍꯥꯏꯗꯤ ꯌꯨꯝꯂꯣꯝꯒꯤ
ꯍꯧꯔꯝꯒꯤꯔꯣꯏ ꯅꯍꯥꯟ ꯅꯣꯡꯃꯃ ꯌꯨꯝꯗ ꯁꯦꯝꯃ ꯆꯥꯏꯌꯦꯗꯤ ꯍꯥꯏꯗꯨꯗꯤ
ꯎꯝ ꯎꯝ ꯎꯝ ꯍꯣꯏ ꯑꯗꯨꯝ ꯕꯤꯠꯀꯤ ꯋꯥꯅꯤꯗ ꯍꯥꯏꯗꯤ
ꯃꯣꯏ ꯊꯝꯅꯗ ꯍꯥꯞꯄꯒ ꯆꯥꯕꯅꯤ ꯃꯣꯏꯁꯨ ꯅꯍꯥꯟ ꯕꯤꯠꯇ
ꯎꯝ ꯕꯤꯠꯇ ꯍꯥꯏꯖꯤꯅꯤ ꯊꯝꯅꯥ ꯊꯑꯣꯏꯅ ꯂꯩꯔꯨꯔꯤꯔꯥ ꯅꯠꯇ꯭ꯔ ꯍꯦꯛ ꯏꯔꯣ
ꯂꯩꯔꯨꯔꯤꯕ ꯏꯝꯐꯥꯜ ꯃꯌꯣꯟꯖꯤꯗꯕꯨ
ꯍꯣꯏꯅꯦ ꯀꯅꯥꯅ ꯈꯪꯒꯅꯤ ꯅꯣꯏ ꯐꯥꯔꯝꯗꯒꯤ ꯍꯦꯛꯇ ꯄꯣꯔꯛꯄꯗꯨꯗ ꯌꯥꯎꯔꯛ ꯆꯥꯠꯂ ꯒꯥꯏ
ꯂꯥꯎꯠ ꯏꯁꯄꯤꯛꯀꯔ ꯊꯥꯕ ꯌꯥꯗꯕꯁꯦ ꯅꯨꯡꯉꯥꯏꯇꯦ
ꯑꯥ ꯑꯥ
ꯅꯈꯣꯟꯅ ꯃꯔꯣꯝ ꯇꯞꯄꯤꯕ
ꯑꯩꯒꯤꯖꯦ ꯍꯧꯖꯤꯛ ꯇꯞꯄꯤꯕ꯭ꯔꯥ ꯑꯩꯁꯦ ꯈꯣꯟꯖꯦꯜ ꯁꯨꯝ ꯇꯞꯊꯔꯛꯄ ꯃꯥꯜꯂꯦ ꯁꯥꯏꯅ ꯁꯨꯝ ꯀꯥꯟꯗꯗꯤ ꯈꯣꯟꯖꯦꯜꯗꯣ ꯁꯨꯝ ꯇꯞꯄꯦꯕꯀꯣ ꯊꯥꯏꯅ ꯀꯩꯅꯣ ꯇꯧꯔꯤꯀꯥꯟꯗ ꯊꯕꯛ ꯇꯧꯔꯤꯀꯥꯟꯗꯨꯗꯁꯨ ꯁꯣꯛ ꯁꯨꯝꯀꯥꯟꯗꯅꯦꯕ ꯗꯅꯥ ꯑꯗꯩ ꯃꯈꯣꯟ ꯇꯞꯄꯦ ꯃꯈꯣꯟ ꯇꯞꯄꯦ ꯍꯥꯏꯅꯤ ꯑꯗꯨꯗꯣ ꯑꯃꯨꯛ ꯀꯟ ꯀꯟꯅ ꯑꯃꯨꯛ ꯉꯥꯡꯉꯦꯕꯀꯣ ꯑꯗꯨꯒꯤ
ꯏꯆꯦꯅ ꯑꯥ ꯅꯣꯏ ꯅꯨꯡꯁꯤ ꯅꯨꯡꯉꯣꯟ ꯋꯥꯔꯤ ꯁꯥꯟꯅꯔꯀꯥꯟꯗ ꯖꯨꯖꯥ ꯖꯨꯖꯥ ꯖꯨꯖꯥ ꯃꯤ ꯇꯥꯍꯟꯅꯤꯡꯗꯕ ꯋꯥ ꯁꯥꯕ ꯀꯥꯟꯅ ꯁꯥꯒꯗꯕ ꯃꯈꯣꯡ ꯀꯔꯤꯝ ꯇꯥꯗ꯭ꯔꯦ ꯍꯨꯖꯤꯛ
ꯑꯩ ꯍꯧꯅ ꯉꯥꯡꯉꯛꯀꯦꯁꯦ
ꯎꯝ
ꯅꯣꯡꯉꯥꯜꯂꯝꯗꯥꯏ ꯌꯧꯁꯜꯂꯛꯄꯩ ꯃꯈꯣꯟ ꯇꯞꯁꯜ ꯃꯈꯜ ꯃꯁꯥ ꯃꯇꯣꯟꯇ ꯇꯞꯊꯔꯛꯄꯗꯨꯅꯦ
ꯅꯪ ꯈꯛꯅꯤꯍꯦ ꯅꯣꯡꯉꯥꯜꯂꯝꯗꯥꯏ ꯑꯣꯏꯔꯤꯁꯦ ꯑꯈꯣꯏꯒꯤꯗꯤ ꯅꯣꯡꯉꯥꯜꯂꯤꯕꯅꯤ
ꯑꯥ ꯅꯣꯏꯅ ꯈꯔꯃꯨꯛ ꯊꯦꯡꯉꯦꯗꯅ ꯑꯈꯣꯏꯒ ꯅꯣꯏꯒ ꯇꯥꯏꯝ ꯖꯣꯟ ꯈꯦꯠꯅꯩꯗꯅꯥ
ꯎꯝ ꯅꯣꯏ ꯅꯪꯒꯤꯗꯨꯅ ꯇꯥꯏꯗ ꯀꯦꯂꯥꯗ ꯑꯩꯈꯣꯏꯗꯤ ꯔꯨꯝꯃꯦꯠ ꯇꯨꯝꯗ꯭ꯔꯤꯕꯅꯤꯅ ꯀꯔꯤꯅꯣ ꯈꯪꯗꯦꯃꯤ
ꯑꯦ ꯍꯣꯏꯅꯦ ꯆꯨꯝꯃꯤꯅꯦ ꯅꯪ ꯍꯥꯏꯗꯨꯁꯨ ꯑꯃꯨꯛ ꯃꯁꯥ ꯃꯇꯣꯝꯇꯅꯦꯃꯤ ꯑꯩꯒꯤꯗꯤ ꯑꯩꯅ ꯇꯧꯒꯦꯅ ꯇꯧꯕ ꯅꯠꯇꯦꯕ ꯁꯤꯁꯦ
ꯌꯥꯝ ꯄꯛꯇ꯭ꯔꯦ
ꯎꯝ ꯎꯝ
ꯌꯥꯝ ꯏꯁꯇꯦꯟꯗꯔꯠ ꯂꯩꯕꯒ ꯁꯥꯉꯩ ꯌꯥꯝꯅ ꯀꯩ ꯍꯥꯏꯅꯤ ꯃꯩꯇꯩꯂꯣꯟꯗꯗꯤ ꯌꯥꯝ ꯂꯤꯡꯕ ꯁꯥꯔ
ꯈꯣꯟꯖꯦꯜ ꯄꯤꯛꯊꯔꯛꯄꯕꯣ ꯂꯤꯡꯕ ꯁꯥꯔꯅꯣ ꯑꯌꯦ ꯑꯩ ꯀꯦꯝ ꯑꯩ ꯀꯩ ꯍꯥꯏꯌꯣ ꯍꯥꯏꯕꯅꯣꯕ ꯅꯪꯉꯣꯟꯗ ꯑꯗꯣ ꯑꯩ ꯉꯁꯥꯏ ꯍꯥꯏꯒꯦ ꯇꯧꯔꯝꯕ ꯑꯆꯥꯄꯣꯠꯇꯣ ꯄ꯭ꯔꯣꯟ ꯀ꯭ꯔꯦꯛꯀꯔ ꯄ꯭ꯔꯣꯟ ꯀ꯭ꯔꯦꯛꯀꯔ ꯑꯅ ꯁꯤ ꯐꯨꯗꯀꯤ ꯐ꯭ꯂꯦꯕꯔ ꯑꯣꯏꯕ ꯀꯩꯅꯣꯝꯃ ꯂꯩꯅꯦ ꯃꯤꯌꯥꯎ ꯃꯤꯌꯥꯎ ꯑꯅ ꯑꯆꯥꯄꯣꯠ ꯑꯃ
ꯈꯪꯖ ꯂꯥꯛꯆꯗꯦꯗꯥ ꯃꯣꯔꯦ ꯐꯨꯗ ꯃꯥꯜꯂꯤ
ꯎꯝ ꯃꯥꯟꯕꯅꯦꯕ ꯃ ꯃꯄꯥꯟꯗꯩ ꯄꯨꯔꯛꯄꯅꯦꯕ ꯍꯥꯏꯗꯤ ꯏꯝꯄꯣꯔꯇꯦꯠꯅꯦꯕ ꯑꯗꯨꯗꯣ ꯑꯗꯨꯝ ꯆꯥꯕꯗ ꯍꯥꯎꯕ꯭ꯋꯥꯅꯤ ꯀ꯭ꯔꯥꯛ ꯀ꯭ꯔꯥꯛ ꯀ꯭ꯔꯥꯛ ꯇꯧꯔ ꯌꯥꯝ ꯊꯤꯅ ꯀꯃꯥꯏ ꯍꯥꯏꯅꯤ ꯌꯥꯝ ꯊꯤꯅ ꯍꯥꯏꯗꯤ ꯀ꯭ꯔꯟꯆꯤ ꯈꯨꯑꯣꯏꯗꯣ
ꯑꯣ ꯆꯥꯔꯕ ꯅꯠꯇ꯭ꯔꯣ ꯐꯔꯦ ꯒꯨꯠ ꯖꯣꯞ
ꯆꯥꯔꯕ ꯅꯠꯇ꯭ꯔꯣ ꯑꯌꯦ ꯄꯤꯖꯅꯤꯡ ꯇꯧꯕꯅꯤꯗ ꯅꯪꯉꯣꯟꯗ ꯗꯤꯁꯀ꯭ꯔꯥꯏꯞ
ꯅꯕꯨ ꯍꯥꯥꯎꯔꯗꯤ ꯑꯩꯉꯣꯟꯗ ꯍꯥꯥꯎꯔꯔꯣꯏ
ꯏꯁ ꯀꯅꯥ ꯍꯥꯏꯕ
ꯍꯣ ꯁꯨꯝ ꯇꯞꯊꯈ꯭ꯔꯦ ꯁꯨꯝ ꯇꯞꯊꯈ꯭ꯔꯦ ꯀꯔꯤ ꯎꯄꯨ ꯃꯅꯨꯡꯗ ꯆꯪꯒ꯭ꯔꯒꯦ
ꯉꯥꯏꯈꯣ ꯑꯩ ꯎꯄꯨ ꯃꯅꯨꯡꯗ ꯆꯪꯕ ꯅꯠꯇꯤꯌꯦ ꯉꯥꯏꯈꯣ ꯑꯩꯅꯕꯨ ꯍꯥꯎꯔꯗꯤ ꯅꯪ ꯍꯥꯎꯔꯔꯣꯏꯕ ꯑꯁ ꯑꯗꯨꯗꯤ ꯁꯣꯏꯗ꯭ꯔꯣꯅꯦ
ꯏꯁꯤꯡ ꯃꯅꯨꯡ ꯆꯪꯉ ꯉꯥꯡꯉꯛꯄꯁꯤ ꯉꯥꯏꯒ꯭ꯔꯦ ꯍꯥꯏꯕ
ꯀꯩꯅꯣ ꯉꯥꯡꯕ ꯍꯧꯅ ꯉꯥꯡꯉꯤꯗ ꯑꯩꯗꯤ
ꯇꯣ ꯍꯨꯖꯤꯛꯇꯤ ꯍꯧꯅ ꯉꯥꯡꯏꯗꯥ ꯍꯥꯏꯕꯗꯨꯗꯤ ꯍꯧꯋꯦꯕ ꯑꯗꯩꯗꯤ ꯁꯨꯝ
ꯑ
ꯇꯞꯊꯧ ꯁꯨꯝ ꯇꯞꯊꯧ꯫
ꯅꯪꯒꯤ ꯈꯨꯠꯁꯥꯎꯁꯤꯅꯦ ꯑꯩꯅ ꯇꯥ ꯅꯨꯡꯉꯥꯏꯔꯤꯁꯦ꯫ ꯁꯨꯝ ꯇꯞꯊꯧ ꯁꯨꯝ ꯇꯞꯊꯧ ꯍꯥꯏꯁꯤꯅꯦ꯫
ꯃꯥꯔ ꯃꯥꯔꯒꯅꯦ ꯑꯩꯅ ꯇꯥꯔ ꯈꯨꯝꯃꯛꯏꯁꯦ ꯍꯧꯖꯤꯛ꯫
ꯑꯦꯁ ꯑꯗꯣ__ ꯑꯗꯨꯝ ꯍꯧꯅ ꯉꯥꯡꯉꯛꯀꯦꯕꯀꯣ ꯇꯞꯄꯛꯑꯗꯤ ꯍꯦꯛ ꯍꯦꯛ ꯑꯗꯨꯝ ꯅꯤꯡꯁꯤꯡꯉꯛꯑꯣꯕꯀꯣ꯫
ꯍꯨꯖꯤꯛꯁꯨ ꯑꯗꯨꯝ ꯇꯞꯄꯤ꯫
ꯁꯤꯗꯤ ꯑꯦ___
ꯅꯪꯅ ꯍꯧꯅ ꯉꯥꯡꯒꯦ ꯉꯥꯡꯗ ꯁꯤꯂꯦꯕꯜ ꯑꯅꯤꯃꯨꯛ ꯈꯛꯇꯅꯤ ꯋꯥꯍꯩ ꯑꯅꯤꯈꯛ___ ꯇꯩ ꯅꯪ ꯉꯥꯡꯉꯤꯁꯤ ꯑꯗꯨꯒ ꯑꯃꯨꯛ ꯃꯇꯣꯝꯗ ꯑꯗꯨꯝ ꯇꯞꯊꯈ꯭ꯔꯅꯤ
ꯁꯤ ꯁꯤꯒꯤ ꯆꯥꯡꯁꯤꯗꯗꯨꯝ ꯉꯥꯡꯉꯛꯑꯒꯦ ꯑꯗꯨꯗꯤ
ꯑꯩ ꯊꯣꯛꯄ ꯑꯗꯨꯝ ꯈꯨꯝꯖꯔꯛꯑꯒꯦ ꯉꯥꯡꯉꯨ ꯑꯗꯨꯝ꯫
ꯑ ꯃꯥꯔ ꯃꯥꯔ ꯈꯨꯝꯃꯛꯑꯒꯦ ꯍꯥꯏꯔꯣ꯫
ꯑꯥ
ꯑꯦ ꯅꯪꯒꯤ ꯁ꯭ꯇ꯭ꯔꯤꯡ ꯂꯥꯏꯠꯇ ꯌꯥꯗ꯭ꯔꯦꯅ ꯍꯥꯏꯕꯗꯣ꯫ ꯑꯃ ꯁꯤꯟꯗꯣꯛꯅꯕ ꯇꯧꯁꯤꯅꯦ ꯇꯨꯝꯕꯗꯗ ꯀꯩ ꯇꯨꯝꯕꯗ ꯀꯩ ꯃꯩ ꯊꯥꯟꯒꯦ꯫
ꯕꯥꯠꯔꯨꯝ
ꯑꯣ ꯕꯥꯠꯔꯨꯝꯒꯤ ꯃꯩ ꯑꯣꯏꯅ ꯊꯥꯜꯂꯒ ꯇꯨꯝꯃꯕ ꯁ꯭ꯇ꯭꯭ꯔꯤꯡ ꯂꯣ ꯑꯣꯏ ꯁꯤꯟꯗꯣꯛ__ ꯇꯥꯔꯗꯤ ꯃꯝꯂꯤ ꯃꯝꯂꯤ ꯊꯥꯜꯂꯒ ꯅꯨꯡꯉꯥꯏꯗꯅ꯫
ꯎꯝ
ꯍꯌꯦꯡꯗꯤ ꯄꯨꯡ ꯀꯌꯥꯗ__